ꯂꫭ꯫
ꯍꯨꯝ꯫
ꯇꯥꯕ꯭ꯔꫭ꯫
ꯎꯝ ꯇꯥꯏꯌ‌ꯦ꯫ ꯀꯩ ꯍꯤꯟꯖꯥꯡ ꯆꯥꯔꯦꯕ꯫
ꯎꯝ ꯏꯔꯣꯝꯕꯅꯦ꯫ ꯑꯗꯒꯤ ꯃꯥꯏꯔꯦꯟ꯫
ꯏꯔꫭꯟꯕꯒ ꯃꯥꯏꯔꯦꯟꯒ ꯍꯥꯎꯕ꯭ꯔꯣ꯫
ꯍꯥꯎꯋ‌ꯦ꯫
ꯀꯔꯝꯕꯅ ꯍꯦꯟꯅ ꯍꯥꯎꯒꯦ꯫
ꯏꯔꫭꯟꯕꯅ ꯍ‌ꯦꯟꯅ ꯍꯥꯎ ꯏ꯫
ꯀꯩ ꯏꯔꯣꯝꯕꯅꯣ꯫
ꯁꯣꯏꯕꯨꯝ ꯏꯔꯣꯝꯕ꯫
ꯀꯅꯥꯅ ꯊꯣꯡꯉꯤꯅꯣ꯫
꯫ ꯁꯤꯕꯨꯝꯗꯤ ꯈꯔ ꯄꯥꯝꯕ ꯍꯥꯏꯇꯥꯔꯦ ꯑꯁ ꯑꯩ ꯎꯝ ꯂꯥꯏꯔꯤꯛ ꯇꯧꯍꯧꯏꯗ ꯑꯗꯨꯅ ꯐꯩ
ꯎꯝ ꯅꯣꯏꯅꯦꯅ ꯅꯨꯡꯇꯤꯒꯤ ꯊꯣꯡꯍꯜꯂꯦꯅ ꯁꯥꯎꯔꯛꯇ꯭ꯔꯣ
ꯁꯧꯗꯦꯗ ꯀꯩꯁꯨ ꯌꯥꯝ ꯊꯣꯡꯕ ꯅꯠꯇꯦ ꯅꯪꯅ ꯊꯣꯡꯕꯕꯨ ꯀꯩ
ꯎꯝ꯫
ꯅꯪꯗꯤ ꯀꯩꯆꯥꯒꯦ꯫
ꯑꯩꯗꯤ ꯍꯋꯥꯏ ꯊꯣꯡꯕꯒ ꯆꯥꯏ ꯉꯁꯥꯏꯒꯤ ꯆꯧꯒ꯭ꯔꯤ ꯊꯣꯡꯕꯁꯨ꯫
ꯍꯥꯎꯕ꯭ꯔꯣ ꯫
ꯑꯩꯅ ꯊꯣꯡꯅꯦꯗ ꯍꯋꯥꯏ ꯊꯣꯡꯕꯒ ꯑꯣꯏꯅ ꯆꯥꯔꯦ ꯑꯩꯗꯤ꯫ ꯈꯅꯥꯎꯁꯦ ꯈꯔ ꯅꯥꯔꯤ ꯅꯥꯔꯤ ꯇꯧꯋꯦꯅ ꯁꯧꯒ꯭ꯔꯤ ꯊꯣꯡꯕꯗꯣ ꯆꯥꯥꯁꯟꯗ꯭ꯔꯦ꯫
ꯎꯝ꯫
ꯉꯔꯥꯡ ꯆꯥꯛ‌꯫ ꯀꯧꯕꯒꯤ ꯆꯥꯛ ꯆꯥꯕ ꯂꯥꯛꯄꯗꯣ ꯃꯣꯏꯅ ꯍꯩꯅꯧ ꯄꫭꯔꯛꯑꯝꯃꯦꯕ꯫
ꯑꯦ ꯅꯪ ꯉꯔꯥꯡ ꯅꯍꯟꯒꯤꯗꯨ ꯆꯥꯔꯕꯣ
ꯆꯥ ꯂꯣꯏꯈ꯭ꯔꯦꯗ ꯑꯗꯨꯗꯤ
ꯎꯝ ꯀꯅꯥ ꯀꯅꯥ ꯆꯥꯕ
ꯑꯩ ꯏꯇꯣꯝꯇ
ꯑꯁ ꯊꯦꯡꯉꯕ꯭ꯔꯣ
ꯎꯝ
ꯎꯝ
ꯍꯨꯟꯗꯣꯛꯑꯝꯗꯧꯕ ꯃꯥꯜꯂꯨꯔꯦꯕ꯭ꯔꯥ
ꯀꯩꯒꯤ ꯍꯨꯟꯗꯣꯛꯇꯣꯏꯅꯣ ꯍꯥꯏꯁꯦ ꯑꯩ ꯊꯟꯗ ꯆꯥꯊꯣꯛꯈ꯭ꯔꯦꯍꯦ ꯍꯩꯅꯧ ꯑꯃꯈꯛ ꯆꯥꯕꯕꯨ ꯀꯩꯅꯣ
ꯍꯧꯇꯦ ꯀꯥꯏꯅꯒ ꯍꯨꯟꯗꯣꯛꯑꯝꯗꯧꯕ ꯃꯥꯟꯕ
ꯍꯨꯟꯗꯣꯛꯇꯦꯍꯦ ꯆꯥꯏ ꯑꯗꯣ ꯃꯁꯤꯡꯗꯤ ꯈꯤꯇꯪ ꯌꯥꯎꯋꯤ ꯌꯥꯗ ꯈꯔ ꯆꯪꯉꯦ
ꯍꯣꯏ ꯑꯗꯨ ꯈꯔ ꯌꯥꯎꯕꯅꯤ
ꯑꯃ ꯑꯩꯅ ꯍꯥꯟꯕꯗꯨ ꯅꯥꯉꯣꯟꯗ ꯃꯁꯤꯡ ꯌꯥꯎꯗꯕꯅꯦꯕ ꯑꯗꯨꯗꯗꯤ
ꯀꯔꯝꯕꯅꯣ ꯑꯩꯁꯨ ꯀꯧꯒ꯭ꯔꯦꯗ ꯑꯩꯁꯨ ꯃꯌꯥꯝ ꯌꯥꯟꯁꯤꯜꯂꯒ ꯄꯤꯒꯤꯕꯅꯤ
ꯎꯝ
ꯉꯁꯤꯒꯤ ꯉꯁꯤꯒꯤ ꯑꯁ ꯍꯣꯔꯦꯟ ꯍꯥꯏꯔꯒꯦ ꯁꯤꯗ ꯍꯥꯏꯕ ꯌꯥꯔꯔꯣꯏ
ꯀꯣꯟꯅ ꯍꯥꯏꯔꯒꯦ
ꯎꯝ ꯅꯪꯒꯤ ꯇ꯭ꯋꯨꯁꯟꯗꯤ ꯐꯖꯅ ꯑꯗꯨꯝ ꯇꯧꯔꯤꯕꯣ
ꯇꯧꯏꯗ ꯑꯩ ꯂꯥꯛꯑꯗꯤ ꯕꯣꯜꯒꯤ ꯋꯥꯔꯤꯅꯤ ꯃꯣꯏꯅ ꯁꯥꯔꯂꯤꯁꯦ
ꯎꯝ
ꯃꯣꯏꯅ ꯑꯣꯏꯅ ꯅꯣꯛꯅꯔꯅꯤ ꯑꯩꯅ ꯁꯞꯄꯣꯔꯠ ꯇꯧꯕꯒꯩ ꯂꯣꯏ ꯄꯣꯏ
ꯎꯝ ꯃꯣꯏꯁꯨ ꯕꯣꯜ ꯌꯥꯝ ꯌꯦꯡꯕ꯭ꯔꯥ ꯑꯉꯥꯡꯅ ꯍꯦꯟꯅ ꯕꯣꯜ ꯌꯦꯡꯉꯝꯃꯤꯗ ꯍꯧꯖꯤꯛꯀꯥꯟꯗꯤ
ꯌꯥꯝ ꯌꯦꯡꯕꯗꯤ ꯑꯣꯏꯗꯦꯗ ꯃꯣꯏꯁꯨ ꯃꯣꯏꯗꯤ ꯌꯦꯡꯅꯤꯡꯅ ꯌꯦꯡꯕ ꯅꯠꯇꯦꯗ ꯃꯣꯏ ꯃꯃꯥ ꯃꯄꯥ ꯌꯦꯡꯕꯗꯨꯒꯤ ꯁꯨꯝ ꯃꯇꯨꯡꯗ ꯏꯟꯅꯔ ꯌꯦꯡꯕ ꯀꯥꯡꯕꯨꯅꯤ ꯗꯨ ꯍꯣꯏ ꯃꯣꯏꯒꯤ ꯈꯪꯗ ꯃꯣꯏꯖꯦ ꯂꯩ ꯌꯦꯡꯗ꯭ꯔꯁꯨ ꯃꯣꯏ ꯑꯗꯨꯝ ꯈꯪꯗꯤ ꯈꯪꯕ ꯍꯥꯏ ꯇꯥꯔꯦ ꯃꯣꯏ ꯔꯤꯜꯁꯀꯨꯝꯕ ꯍꯥꯏꯒꯗ꯭ꯔꯥ ꯑꯗꯨꯅ ꯑꯗꯨꯝ ꯍꯧꯖꯤꯛꯀꯥꯟꯗꯤ ꯔꯤꯜꯁ ꯃꯌꯥꯝ ꯇ꯭ꯔꯦꯟꯗꯤꯡ ꯇ꯭ꯔꯦꯟꯗꯤꯡ ꯑꯣꯏ ꯆꯠꯄꯅꯤꯅ ꯋꯣꯜꯀꯞ ꯀꯤ ꯍꯨꯝ ꯑꯗꯨꯅ ꯐꯩ ꯀꯥꯡ ꯌꯥꯝ ꯄꯥꯏꯍꯦ
ꯕꯥꯔꯣ ꯃꯈꯥꯏꯗ ꯕꯣꯜ ꯌꯦꯡꯗꯣꯏꯅꯦꯕ
ꯌꯦꯡꯗꯣꯏꯅꯦ
ꯎꯝ ꯅꯨꯡꯊꯤꯟꯗ ꯐꯖꯅ ꯇꯨꯝꯊꯣꯛꯑꯒ
ꯑꯗꯨ ꯅꯠꯇ꯭ꯔꯗꯤ ꯕꯣꯜ ꯌꯦꯡ ꯉꯝꯃꯣꯏꯗ꯭ꯔ
ꯇ꯭ꯋꯨꯁꯟꯒꯤꯗꯣ ꯃꯣꯏ ꯃꯤ ꯑꯇꯣꯞꯄ ꯁꯥꯏꯟ ꯇꯧꯈ꯭ꯔ ꯃꯥꯜꯂꯦ ꯑꯩꯅ ꯍꯥꯏꯕꯗꯤ ꯈꯇꯪꯗꯁꯨ ꯍꯥꯏꯗꯣꯔꯛꯎꯅ ꯃꯣꯏꯗꯣ ꯃꯣꯏ ꯈꯪꯅ ꯆꯥꯟꯅꯕ ꯃꯤꯑꯣꯏ ꯊꯤꯔꯒꯒ ꯇꯧꯕꯩ ꯃꯑꯣꯡ ꯇꯧꯕ꯭ꯔꯥ ꯈꯪꯗꯦꯕ
ꯑꯗꯨꯃꯥꯏꯅ ꯇꯧꯕ ꯃꯥꯂꯦ ꯃꯣꯏꯗꯨ
ꯍꯟꯗꯛꯒꯤ ꯀꯩ ꯀꯥꯟꯅꯕ ꯒ꯭ꯔꯨꯞ ꯍꯥꯡꯉꯤꯅꯣ ꯈꯪꯗꯦ
ꯃꯣꯏ ꯃꯥꯅ ꯈꯪꯅ-ꯖꯥꯟꯅꯕ ꯃꯤꯈꯠ ꯊꯣꯛꯑ ꯑꯗꯨꯃꯥꯏꯅ
ꯍꯥꯏꯗꯤ ꯃꯑꯣꯡ ꯃꯔꯣꯟ ꯃꯔꯤꯗꯣ ꯐꯖꯅꯁꯨ ꯍꯥꯏꯗꯦꯕ
ꯑꯗꯨꯕꯨ ꯒ꯭ꯔꯨꯞ ꯍꯥꯡꯉꯤꯅꯤ ꯀꯥꯏꯅ ꯒ꯭ꯔꯨꯞꯀꯤ ꯑꯦꯗꯃꯤꯟꯅꯤ ꯀꯥꯏꯅ
ꯗꯨꯅꯦ ꯒ꯭ꯔꯨꯞꯇꯨ ꯂꯦꯞ ꯇꯧꯊꯣꯛꯅꯤꯡꯉꯦ ꯍꯥꯏꯕ
ꯎꯝ
ꯍꯩ ꯃꯔꯣꯟ ꯃꯔꯤꯗꯣ ꯐꯖꯅ ꯁꯨꯃꯥꯏ ꯁꯨꯃꯥꯏ ꯇꯧꯕꯅꯤ ꯁꯨꯃꯥꯏ ꯁꯨꯃꯥꯏ ꯇꯧꯋꯤ ꯁꯥꯟꯅꯔꯅꯤ ꯐꯩꯗꯅ ꯀꯔꯤꯝ ꯍꯥꯏꯗꯕꯤꯅꯦ ꯄꯨꯔꯥ
ꯎꯝ
ꯃꯣꯏꯅ ꯑꯗꯨꯒ ꯃꯣꯏꯅ ꯇꯣꯉꯥꯟꯅ ꯃꯤ ꯊꯤꯔꯒ ꯑꯣꯏꯅ
ꯅꯨꯄꯤꯔꯣ ꯅꯨꯄꯥꯔꯣ
ꯈꯪꯗꯦ
ꯐꯨꯖꯟꯒꯗꯝꯅꯤ ꯍꯨꯝ ꯀꯣꯏꯕ ꯆꯠꯅꯤꯡꯉꯦ
ꯆꯠꯂꯨ ꯀꯩꯅꯣ
ꯎꯝ ꯀꯥꯏꯗ ꯀꯣꯏꯗꯣꯏꯅꯣ
ꯈꯪꯕ꯭ꯔꯣ ꯑꯩꯅꯥ ꯀꯥꯏꯗ ꯀꯣꯏꯅꯤꯡꯉꯤꯅꯣ ꯀꯔꯝꯕ ꯃꯐꯝꯗ
ꯀꯣꯏꯅꯤꯡꯗꯦꯗ ꯀꯩꯀꯥꯟꯅꯕ ꯌꯥꯝꯅ ꯂꯩ
ꯎꯝ ꯅꯪ ꯑꯦꯛꯖꯥꯝ ꯀꯔꯝ ꯀꯥꯟ ꯇꯥꯔꯒꯦ
ꯑꯗꯨꯝ ꯑ ꯈꯪꯗꯦ ꯃꯇꯝ ꯗꯥꯏꯔꯦꯛ ꯂꯩꯇꯦ ꯑꯥꯒꯁ ꯑꯗꯥꯏ ꯇꯥꯅꯤ ꯍꯥꯏꯕꯟ
ꯑꯥꯏ ꯄꯦꯁꯀꯤ ꯊꯥꯖꯟ ꯃꯣꯏ ꯅꯣꯇꯤꯐꯤꯀꯦꯁꯟ ꯊꯣꯛꯇ꯭ꯔꯤ
ꯀꯩ ꯑꯦꯝ ꯄꯤ ꯑꯦꯁ ꯁꯤ ꯒ
ꯑꯥꯏ ꯄꯤ ꯄꯤ ꯑꯦꯁꯀꯤꯗꯣ
ꯅꯥ
ꯃꯣꯏꯒꯤ ꯅꯣꯇꯤꯐꯤꯀꯦꯁꯟ ꯅꯣꯇꯤꯁ ꯊꯣꯛꯇ꯭ꯔꯤꯕ꯭ꯔꯕ
ꯊꯣꯛꯈꯔꯦ ꯑꯥꯏ ꯄꯤ ꯑꯦꯁ ꯄꯤ ꯑꯣꯏꯗꯤ
ꯅꯪ ꯄꯤꯌꯣ ꯊꯥꯖꯟꯕ꯭ꯔꯣ
ꯊꯥꯎꯖꯟ ꯇꯔꯤ ꯊꯥꯎꯖꯟ ꯇꯅ ꯑꯦꯜ ꯍꯥꯏꯦ ꯁ ꯅꯣ꯭ꯔꯔꯤ
ꯎ ꯍ ꯑꯣꯏ
ꯑ
ꯋꯥꯠ ꯃꯣꯏꯗꯤ ꯖꯨꯂꯥꯏꯗ ꯂꯥꯛꯥꯁꯇꯦꯅꯤꯗ ꯖꯨꯂꯥꯏ ꯊꯥꯔꯇꯤꯗ ꯑꯩꯗ ꯑꯗꯨ ꯍꯦꯛꯇ ꯀꯥꯎꯋꯦ ꯑꯗꯨꯝ ꯊꯖꯤꯟꯒꯦ ꯇꯧꯔꯒ
ꯂꯥꯁ ꯗꯦꯠ ꯉ ꯍꯥꯏ ꯂꯩꯒꯅꯨꯍ ꯃꯔꯛꯇ ꯑꯗꯨꯝ ꯊꯥꯖꯜꯂꯣ
ꯎꯝ
ꯂꯥꯁ ꯗꯦꯠꯁꯦ ꯄꯣꯔꯇꯦꯜ ꯆꯤꯜꯂꯒ ꯊꯥꯖꯤꯟꯕ ꯌꯥꯝ ꯌꯥꯅꯗꯕꯅꯦꯕ
ꯍꯣꯏ ꯑꯗꯨꯕꯨꯗꯤ ꯎ
ꯂꯣꯏꯒꯗꯕ ꯅꯨꯃꯤꯠ ꯅꯤꯅꯤ ꯍꯨꯝꯅꯤꯗꯪ ꯉꯥꯏꯔꯦ ꯍꯥꯏꯔꯗꯤ ꯊꯥꯖꯟ ꯌꯥꯔꯔꯣꯏ ꯆꯤꯜꯂꯅꯤ
ꯗꯨꯅꯦꯍꯥꯏꯖꯦ ꯃꯤꯒꯩꯖꯦ ꯂꯥꯁ ꯗꯦꯠ ꯂꯣꯏ ꯉꯥꯏꯅꯕꯖꯥꯠꯅꯦ
ꯎꯝ ꯂꯣꯏ ꯉꯥꯏꯅꯕꯅꯦ ꯑꯗꯨꯏꯅꯦ ꯌꯥꯝꯁꯨ ꯋꯥꯕꯅꯦꯕ
ꯎꯝ
ꯊꯥꯏꯅ ꯑꯩꯒꯤꯗ ꯈꯪꯒ꯭ꯔꯕꯅꯦ ꯁꯤꯃ ꯑꯩꯅ ꯊꯥꯖꯟ ꯆꯠꯄꯗꯀꯣ ꯃꯣꯏ ꯃꯤꯗꯨꯅꯁꯨ ꯍꯥꯏꯔꯛꯑꯦ ꯑꯁ ꯂꯥꯁ ꯗꯦꯠ ꯍꯌꯦꯡ ꯅꯠꯇ꯭ꯔꯒ ꯉꯁꯤ ꯑꯣꯏꯇꯥꯔꯒꯗꯤ ꯊꯥꯖꯟꯕ ꯌꯥꯔꯣꯏ ꯎꯄꯥꯏ ꯂꯩꯔꯣꯏꯌꯦ
ꯃꯤꯌꯥꯝ ꯆꯤꯟꯕꯒꯤ
ꯎꯝ
ꯑꯣꯜ ꯏꯟꯗꯤꯌꯥꯒꯤ ꯑꯣꯏꯅ ꯇꯧꯔꯝꯗꯣꯏꯅꯤꯗꯣ ꯇꯧꯗ꯭ꯔꯤꯗꯣ
ꯎꯝ
ꯗꯨꯅꯅꯦ
ꯅꯪꯖꯨ ꯉꯜꯂꯤꯉꯩ ꯉꯜꯂꯤꯉꯩꯗ ꯇꯧꯍꯧ
ꯍꯣꯏ ꯑꯗꯨꯕꯨꯗꯤ ꯇꯧꯔꯗꯕꯅꯤ
ꯑ ꯆꯨꯝꯝꯕ ꯑꯃꯨꯛ ꯍꯧꯔꯕꯅꯦ ꯑꯩꯁꯦ ꯉꯁꯤꯗꯤꯩ ꯌꯣꯒꯥꯗꯣ ꯀꯥꯟꯅꯗꯧ ꯃꯥꯟꯗ꯭ꯔꯦꯅ ꯖꯨꯝꯕꯥ ꯑꯣꯏꯅ ꯍꯧꯧꯔꯦ
ꯑꯗꯨ ꯃꯥꯟꯒꯤꯅꯤꯍꯦ
ꯃꯥꯏꯟꯒꯤ ꯅꯠꯇꯕꯁꯨ ꯂꯩ ꯑꯗꯨꯕꯨꯅꯦ
ꯆꯨꯝꯕ ꯑꯗꯨꯨꯝꯕ ꯇ꯭ꯔꯦꯟꯅꯤꯡ ꯁꯦꯟꯇꯔ ꯌꯥꯝ ꯍꯥꯡꯅꯗ ꯍꯧꯖꯤꯛ ꯀꯥꯟ
ꯋꯦꯠ ꯂꯣꯁ ꯇꯧꯍꯟꯒꯗꯧꯕꯅꯦ ꯌꯨꯝꯕꯥ ꯋꯟ ꯇꯧꯔꯅꯤ ꯑꯩ ꯅꯣꯏꯔꯕꯅꯦꯕ ꯆꯨꯝꯕ ꯇꯧꯕ ꯍꯧꯔꯦ
ꯎ ꯅꯣꯏꯗꯦꯗ ꯀꯩꯁꯨ ꯅꯣꯏꯕꯗꯤ ꯌꯥꯝ ꯈꯟꯖꯕ ꯋꯥ ꯦ ꯅꯣꯏꯕ ꯑꯣꯏꯗꯦ ꯀꯦ
ꯎꯝ
ꯌꯥꯝ ꯃ ꯇꯄ꯭ꯔꯕꯅꯤ
ꯈꯩ ꯍꯥꯏꯃ
ꯇꯥꯂꯣ
ꯎꯝ ꯇꯥꯔꯦ ꯇꯥꯔꯦ
ꯕꯥꯔꯤꯇꯅꯤ ꯑꯗꯨꯕ ꯌꯥꯝ ꯂꯩ ꯀꯥꯏꯅ ꯍꯧꯖꯩ
ꯀꯩꯗꯧꯔꯝꯃꯤꯅꯣ
ꯈꯣꯡꯗ ꯂꯩꯔꯤ ꯣꯔ ꯉꯥꯏꯔꯤ
ꯑꯣ ꯈꯤꯇꯪ ꯀꯟꯅ ꯉꯥꯡꯉꯒꯦꯔꯥ
ꯍꯜꯂꯣ
ꯑ ꯇꯥꯔꯦ ꯇꯥꯔꯦ ꯑꯗꯨꯃꯥꯏꯅ ꯉꯥꯡꯉꯗꯤ ꯐꯖꯅ
ꯑꯩ ꯍꯥꯏꯔꯦꯅ ꯀꯟꯅ ꯅꯤꯡꯉꯥꯟꯦ ꯆꯝꯄ ꯍꯔꯕ ꯀꯥ ꯑꯣꯏꯗꯅꯤ
ꯕꯣꯜ ꯌꯦꯡꯕꯒꯤ ꯍꯧꯅꯔꯕꯣ
ꯎ ꯂꯍꯥꯡ ꯂꯥꯏꯗꯤ ꯍꯥꯎꯅꯥꯔꯅꯤ ꯂꯍꯄ ꯌꯥꯏ ꯁꯨꯝ
ꯀꯅꯥ ꯂꯥꯛꯇꯣꯏꯅꯣ ꯅꯣꯏꯗ
ꯀꯦꯇ ꯂꯥꯎꯑꯃꯤ ꯂ ꯂꯩ ꯂꯒꯠꯇꯦ
ꯑꯩꯗꯤ ꯆꯣꯅꯤ ꯂ ꯀꯥꯏ ꯀꯗꯣꯜꯩꯅꯣ ꯝꯝ ꯌꯦꯡꯕꯅꯦ ꯃ
ꯎꯝ ꯑꯔꯖꯦꯟꯇꯤꯅꯥ ꯔꯁꯦꯁ ꯏꯪꯪꯂꯪꯂꯦꯟ
ꯏꯪꯂꯪꯂꯦꯟ ꯕꯁꯦꯁ ꯑꯔꯖꯦꯟꯇꯤꯅꯥ
ꯍꯤꯡꯂꯅ ꯀꯥꯔꯅꯤ
ꯎꯝ ꯀꯥ ꯅꯤꯀꯥ
ꯎꯝ ꯇ ꯑꯟꯗ ꯀꯥꯔꯅꯤ
ꯆꯁꯤ ꯈ ꯇꯅꯤꯅꯅ ꯍꯥꯏ
ꯎꯝ
ꯊꯥꯟꯗꯣꯏ ꯄꯨꯍꯕꯗ ꯅꯨꯡꯉꯥꯏꯇꯦ ꯑꯩ
ꯔꯣꯅꯥꯜꯗꯣꯗꯣ ꯅꯨꯡꯉꯥꯏꯇꯦ ꯏꯗꯤ
ꯃꯣꯏ ꯇꯤꯉꯩ ꯀꯩꯁꯨ ꯃꯀꯣꯛꯒꯁꯨ
ꯑ ꯌꯥꯎꯇ꯭ꯔꯦ ꯃꯥꯁꯦ ꯑꯗꯨ ꯑꯗꯨꯅꯅꯤ
ꯃꯥꯒꯤ ꯂꯥꯁ ꯑꯣꯏꯕꯁꯤ